ꯑ ꯍꯂ ꯇꯥꯏꯌꯦ ꯇꯥꯏꯌꯦ ꯑ ꯁꯥꯏꯌꯦ ꯋꯥꯔꯤ ꯅꯨꯡꯉꯥꯏꯔꯀꯥꯟꯗ ꯇꯠꯂꯦꯅꯦ
ꯍꯣꯏ ꯑꯁꯃꯟꯕꯒꯤꯗ ꯒ꯭ꯌꯥꯟ ꯇꯥꯗꯦ
ꯍꯣꯏ ꯁꯥꯏꯑꯦ ꯑꯩꯁꯨ ꯁꯥꯔꯒ ꯁꯥꯍꯟꯕ ꯍꯤꯞꯄꯒ ꯂꯩꯔꯤꯅꯦ ꯑꯁ ꯌꯥꯝ ꯁꯥꯏꯌꯦ ꯁꯥꯕꯕꯨꯗꯤ
ꯁꯥꯕꯃꯗꯤ ꯐꯥꯕꯅꯦꯗ ꯈꯔ ꯉꯥꯎꯅꯉꯥꯏ ꯑꯩꯈꯣꯏ ꯑꯃꯨꯛ ꯃꯜꯂꯦ ꯐꯤꯔꯣꯟꯒꯁꯦ ꯍꯥꯞꯄ ꯌꯥꯗꯦ
ꯑꯪ ꯅꯪ ꯃꯨꯕꯅ ꯈꯔ ꯈꯥꯡꯉꯦ ꯍꯥꯏꯕ ꯅꯠꯇ꯭ꯔꯣ ꯑꯩꯁꯨ ꯃꯨꯍꯜꯂꯒꯦ
ꯈꯔ ꯑꯃꯨꯛ ꯍꯜꯂꯒꯦ ꯑꯩꯁꯦ ꯅꯨꯡꯁꯥꯗ ꯈꯔ ꯐꯧꯁꯤꯔꯥ ꯈꯪꯗꯦ ꯉꯍꯥꯛ ꯂꯦ ꯄꯨꯔꯁꯤꯔ ꯈꯪꯗꯦ
ꯑꯗꯣ ꯁꯤ ꯑꯩꯈꯣꯏꯗꯤ ꯃꯨꯕꯁꯦ ꯃꯨꯕꯁꯦ ꯐꯖꯕ ꯈꯨꯃꯨ ꯂꯩꯦꯛ
ꯍꯣꯏ ꯍꯥꯏ ꯃꯨꯔꯒ ꯍꯥꯏꯕꯗꯤ ꯎꯝ ꯎꯝ ꯂꯩꯌꯦꯦ ꯃꯨꯔꯒ ꯌꯥꯝ ꯀꯥꯊꯣꯛꯄ ꯖꯥꯠꯇꯣ ꯑꯃ ꯋꯥꯎꯊꯣꯛꯄ ꯑꯃ ꯂꯩꯗꯥ
ꯍꯣꯏꯅꯦ
ꯑꯁ ꯑꯗꯨꯃꯛꯇꯤ ꯑꯣꯏꯅꯤꯡꯗꯦ ꯃꯨꯔꯁꯨ ꯈꯤꯇꯪ ꯅꯥꯍꯜꯂꯒ ꯃꯨꯕ ꯑꯃ ꯂꯩꯕꯅꯦ
ꯍꯣꯏ ꯍꯧꯖꯤꯛꯁꯦ ꯅꯪꯒ ꯑꯩ ꯀꯅ ꯃꯨꯔꯗꯤ ꯋꯥꯎꯔꯅꯤꯕ ꯊꯤꯕ ꯈꯣꯡꯃꯨ ꯃꯨꯔꯅꯤꯕ ꯑꯗꯨꯗꯤ ꯄꯥꯝꯗꯦꯕꯀꯣ ꯑꯗꯨꯝ ꯍꯩ ꯃꯨꯨꯔꯁꯨ ꯂꯪ ꯇ꯭ꯔꯤꯛ ꯂꯪꯅ ꯃꯨꯕꯀꯣ
ꯍꯣꯏ ꯍꯥꯏꯕꯗꯤ ꯃꯍꯧꯁꯥꯒꯤ ꯃꯨꯕ ꯐꯖꯕ ꯑꯃ ꯑꯗꯨꯒ ꯅꯨꯡꯁꯥꯒꯤ ꯍꯥꯏꯕꯗꯤ ꯑꯗꯨ ꯅꯨꯡꯁꯥꯒꯤꯃꯨ ꯀꯃꯨ ꯑꯃꯅꯦꯕ ꯇꯣꯉꯥꯟ ꯅꯨꯡꯉꯥꯏꯕ ꯃꯥꯒꯤ ꯃꯃꯨꯁꯦ ꯑꯩꯗꯤ ꯍꯧꯖꯤꯛꯀꯥ ꯌꯦꯡ ꯅꯪ ꯑꯩꯉꯣꯟ ꯑꯩꯉꯣꯟꯗ ꯎꯔꯗꯤꯀꯣ ꯌꯥ ꯎ ꯈꯪꯉꯅꯤ
ꯃꯕꯨ
ꯈꯣꯡꯁꯦ ꯈꯣꯡ ꯈꯨꯠꯀꯁꯦ ꯃꯨꯔꯕꯅꯦ ꯃꯥꯏꯅ ꯇꯣꯉꯥꯟꯈ꯭ꯔꯕꯅꯦ ꯍꯧꯖꯤꯛꯇꯤ
ꯐꯩꯌꯦꯦ ꯃꯥ ꯉꯧꯔꯤꯗꯨꯗꯤ ꯌꯥꯔꯦ ꯑꯗꯨ ꯀꯔꯤ ꯉꯧꯅꯤꯡꯕ꯭ꯔꯣ ꯑꯩꯗꯤ ꯃꯥꯏꯅ ꯉꯧꯅꯤꯡꯉꯤꯁꯦ
ꯑꯌꯦ ꯅꯨꯡꯁꯤ ꯂꯑ ꯑꯌꯥꯁꯨ ꯅꯨꯡꯉꯥꯏꯁꯤꯗꯤ ꯑꯁ ꯑꯩꯈꯣꯏ ꯈꯨꯟꯗꯒꯨꯝꯕ ꯂꯩꯔꯗꯤꯀꯣ ꯍꯧꯖꯤꯛ ꯑꯩꯈꯣꯏ ꯀꯔꯤ ꯇꯧꯔꯤ ꯉꯁꯤꯗꯤ ꯅꯣꯡꯃꯥꯏ ꯆꯤꯡꯗꯧꯅꯤꯅꯔꯣ ꯍꯥꯏꯕꯗꯤ ꯌꯥꯥꯏꯁꯪ ꯀꯥꯔꯅꯤ ꯑꯗꯨꯗꯒꯤꯗꯤ ꯂꯥꯏꯁꯪ ꯀꯥꯔꯒ ꯍꯜꯂꯛꯑꯒ ꯆꯥꯛ ꯆꯥ ꯇꯣꯛꯑꯅꯤ ꯑꯗꯨꯗꯒꯤꯗꯤ ꯆꯥꯛꯆꯥ ꯇꯣꯛꯑꯒ ꯁꯤꯡꯖꯨ ꯆꯥꯅꯉꯥꯏꯀꯣ ꯎ ꯄꯥꯝꯕꯤ ꯑꯆꯧ ꯑꯆꯧꯕ ꯂꯩꯌꯦꯕ ꯑꯩꯈꯣꯏꯒꯤ ꯂꯝꯕꯤ ꯁꯣꯔꯣꯛ ꯑꯗꯨꯔꯣꯝꯗ ꯈꯤꯇꯪ ꯆꯠꯂꯗꯤ ꯃꯤꯅꯤꯠ ꯃꯉꯥꯒꯨꯝꯕ ꯆꯠꯂꯗꯤ ꯑꯗꯨꯗ ꯂꯩꯔꯦ ꯑꯗꯨ ꯆꯠꯂꯗꯤ ꯑꯗꯨꯝ ꯂꯩꯔꯦ ꯎ ꯄꯥꯝꯃꯦ ꯑꯆꯧ ꯑꯆꯧꯕ ꯂꯩꯌꯦꯦꯕ ꯑꯗꯨ ꯃꯈꯥꯗ ꯈꯨꯌꯦꯪ ꯑꯃ ꯍꯥꯏꯕꯗꯤ ꯃꯤꯅ ꯆꯠꯊꯣꯛꯄ ꯌꯥ ꯌꯥ ꯈꯨꯠ ꯈꯨꯠ ꯁꯥ ꯑꯃ ꯂꯩ ꯅꯨꯡꯁꯥ ꯀꯜꯂꯒ ꯑꯗꯨꯗ ꯐꯝꯃ ꯀ ꯁꯤ ꯐ ꯂꯥꯛꯕꯅꯦ ꯁꯟꯗꯦ ꯈꯨꯗꯤꯡ ꯐꯕ ꯂꯩꯔꯤꯦꯅꯦ ꯂꯩꯁꯥꯕꯤ ꯄꯥꯈꯪ ꯁꯟꯗꯦꯁꯦ ꯆꯟꯅꯦꯗꯗꯤꯀꯣ ꯑꯩꯈꯣꯏꯁꯦ ꯑꯩꯈꯣꯏꯗꯤ ꯊꯥꯏꯅ ꯂꯩꯁꯥꯕꯤ ꯄꯥꯈꯪ ꯍꯥꯏꯕꯗꯨ ꯈꯥꯏꯗꯕꯅꯦꯕ ꯄꯣ ꯍꯥꯏꯕꯗꯤ ꯑꯗꯨꯝ ꯑꯩꯈꯣꯏꯒꯤ ꯂꯦꯡꯒꯥ ꯑꯃ ꯂꯩꯌꯦ ꯑꯩꯈꯣꯏꯒꯤ ꯂꯦꯡꯒꯥ ꯑꯗꯨ ꯂꯩꯁꯥꯕꯤ ꯄꯈ ꯪ ꯑꯗꯨꯝ ꯍꯥꯏꯕꯗꯤ ꯃꯆꯤꯟ ꯃꯅꯥꯎ ꯂꯣꯏꯅ ꯑꯣꯏꯕꯒꯤ ꯑꯩꯈꯣꯏꯗꯤ ꯑꯗꯨꯝ ꯄꯨꯜꯂꯦꯕ ꯁꯤꯡꯖꯨ ꯆꯥꯕ ꯑꯗꯨꯝ ꯁꯟꯗꯦꯛꯑꯦ ꯍꯥꯏꯕꯗꯤ ꯃꯥꯏ ꯆꯤꯡ ꯅꯨꯃꯤꯠꯇ ꯑꯗꯨꯝ ꯆꯠꯂꯦꯕ ꯑꯗꯨꯗ ꯁꯤꯡꯖꯨ ꯆꯥꯕ ꯆꯠꯄ ꯀꯥꯟꯗꯀꯣ ꯑꯩꯍꯥꯛ ꯑꯗꯨꯗ ꯅꯨꯃꯤꯠ ꯆꯨꯞꯄ ꯍꯥꯏꯕꯗꯤ ꯑꯌꯨꯛ ꯂꯥꯏꯁꯪ ꯀꯥꯔꯒ ꯆꯥꯛꯆꯥ ꯑꯗꯨꯒ ꯠꯈꯤꯕꯗꯣ ꯍꯥꯏꯕꯗꯤ ꯅꯨꯡꯊꯤꯜ ꯋꯥꯏꯔꯝ ꯄꯨꯡ ꯅꯨꯡꯊꯤꯜ ꯋꯥꯏꯔꯝ ꯄꯨꯡ ꯃꯔꯤ ꯃꯉꯥꯗꯨꯃꯨꯛ ꯍꯜꯂꯛꯇꯣꯏꯅꯦ
ꯑꯣ ꯑꯩꯈꯣꯏꯁꯨ
ꯑꯗꯨꯗꯀꯣ ꯐꯝꯃꯒ ꯋꯥꯔꯤ ꯁꯥꯔ ꯋꯥꯔꯤ ꯅꯨꯡꯉꯥꯏ ꯑꯗꯨꯁꯨꯀꯣ ꯋꯥꯔꯤꯗꯨꯁꯨ ꯑꯣꯏꯔꯣꯏꯗꯕ ꯋꯥꯔꯤꯅ ꯑꯗꯨꯝ ꯅꯨꯡꯉꯥꯏꯊꯣꯛꯄꯗꯣ ꯋꯥꯈꯜ ꯅꯨꯡꯉꯥꯏꯊꯣꯛꯄꯗꯣ ꯋꯥꯔꯤꯗꯣ ꯑꯗꯨ ꯐꯝꯃꯒ ꯅꯣꯛꯑꯒ ꯑ ꯍꯥꯥ ꯍꯥꯥ ꯍꯥꯥꯃ ꯑꯗꯨꯝ ꯅꯨꯃꯤꯠ ꯅꯨꯃꯤꯠ ꯆꯨꯞꯄ ꯑꯗꯨꯝ ꯐꯝꯃꯒ ꯅꯣꯛꯑ ꯂꯩꯗꯣꯏꯅꯦ ꯑꯗꯨ ꯍꯥꯏꯔꯤꯅꯦ ꯏꯃꯥꯟꯅꯕ ꯑꯃꯅ ꯑꯁ ꯅꯣꯏꯁꯦ ꯅꯣꯛꯃꯟꯈ꯭ꯔꯦ ꯅꯣꯛꯅꯤꯡꯗ꯭ꯔꯁꯨ ꯈꯤꯇꯪ ꯎꯔꯁꯨ ꯍꯥꯏꯕꯗꯤ ꯅꯣꯛꯅꯤꯡꯕ ꯃꯇꯝ ꯂꯩꯅ ꯂꯩꯁꯥꯕꯤ ꯄꯈꯪ ꯐꯥꯔꯕ ꯅꯄꯒꯤꯗꯣ ꯀꯇꯪ ꯈꯤꯇꯪ ꯍꯥꯏꯔꯝꯃꯁꯨ ꯀꯣ ꯑꯗꯨꯝ ꯅꯣꯛꯅꯤꯡꯕꯗꯣ
ꯑꯩꯈꯣꯏꯁꯨ ꯍꯣꯏ
ꯑꯗꯨꯝ ꯈꯤꯇꯪ ꯍꯥꯏꯕꯁꯨ ꯑꯗꯨꯝ ꯅꯣꯛꯅꯤꯡꯕ ꯂꯩꯕꯅꯦꯕ
ꯃꯇꯝ ꯂꯩꯌꯦ ꯍꯣꯏ ꯊꯥꯏꯅ ꯑꯍꯟꯅ ꯍꯥꯏꯕꯗꯨꯗꯤ ꯌꯦꯟꯒꯤ ꯃꯊꯤ ꯊꯤ ꯀꯩꯅꯣ ꯇꯧꯕ ꯐꯥꯎ ꯈꯔ ꯀꯣꯜꯂꯗꯤ ꯅꯣꯛꯅꯤꯡꯕꯒꯤ ꯃꯇꯝꯅꯤ ꯍꯥꯏꯕꯅꯦ ꯑꯗꯨꯒ ꯑꯩꯈꯣꯏꯒꯤ ꯏꯃꯥꯟꯅꯕꯁꯤꯡꯗꯣ ꯑꯩꯁꯦ ꯈꯨꯟꯗꯁꯦ ꯅꯨꯄꯤ ꯄꯥꯛꯇꯤ ꯅꯠꯇꯦꯕ ꯏꯃꯥꯟꯅꯕ ꯑꯃꯗꯤ ꯁꯤꯕꯥꯏ ꯆꯠꯈ꯭ꯔꯦꯀꯣ
ꯎꯝ
ꯇꯥꯕ꯭ꯔꯣ
ꯎꯝ ꯇꯥꯏꯌꯦ ꯇꯥꯏꯌꯦ
ꯏꯃꯥꯟꯅꯕ ꯑꯃꯗꯤ ꯁꯤꯐꯥꯏꯖꯈ꯭ꯔꯦ ꯑꯗꯣ ꯏꯃꯥꯟꯅꯕꯤ ꯏꯃꯥꯟꯅꯕ ꯑꯃꯗꯤ ꯍꯧꯖꯤꯛ ꯀꯟꯅꯗꯤ ꯑꯦꯛꯖꯥꯝ ꯊꯥꯔ ꯂꯑꯦ ꯑꯗꯨ ꯏꯃꯥꯟꯅꯕꯒ ꯑꯩꯒ ꯏꯃꯥꯟꯅꯕꯤ ꯑꯃꯒ ꯑꯩꯈꯣꯏꯁꯦ ꯌꯥꯝꯅ ꯂꯨꯅ ꯆꯤꯟꯅꯩꯌꯦꯕ
ꯎꯝ
ꯂꯨꯅ ꯇꯤꯟꯅꯩ ꯑꯗꯣ ꯑꯩꯈꯣꯏꯁꯦ ꯆꯥꯛ ꯆꯥꯕꯁꯦ ꯃꯤ ꯑꯃꯃꯝꯗ ꯆ ꯑꯃꯒꯤ ꯑꯗꯨꯝ ꯆꯥꯕ ꯆꯠꯂꯦꯕ ꯃꯣꯏꯁꯦ ꯁꯟꯗꯦꯛ ꯈꯨꯗꯤꯡ ꯑꯩꯈꯣꯏꯗ ꯑ ꯀꯩꯅꯣ ꯁꯤꯡꯖꯨ ꯁꯦꯝꯃꯒ ꯆꯥꯅꯤꯉꯥꯏ ꯂꯥꯛꯇꯣꯏꯅꯦꯕꯀꯣ ꯑꯗꯨ ꯑꯩꯈꯣꯏꯁꯦ ꯄꯥꯝꯕꯤ ꯃꯅꯥꯛꯇ ꯐꯝꯃꯅꯦꯕ ꯑꯅꯗ ꯐꯝꯃ ꯑꯩꯈꯣꯏꯁꯦ ꯑꯩꯈꯣꯏ ꯃꯤ ꯑꯩꯈꯣꯏ ꯃꯔꯤꯅꯦꯕꯀꯣ ꯑꯃꯗꯤ ꯏꯃꯥꯟꯅꯕꯤꯁꯨ ꯌ ꯄꯥꯟꯈ꯭ꯔꯦ ꯑ ꯅꯨꯄꯥꯅꯤꯗꯤ ꯂꯩꯔꯤ ꯑꯩ ꯑꯩꯈꯣꯏ ꯃꯔꯤꯅꯦꯕ ꯑꯗꯨ ꯐꯥꯒꯤ ꯇꯧꯔꯒ ꯍꯌꯦꯡꯋꯥꯣꯏꯗꯤ ꯑꯩꯈꯣꯏꯗꯤ ꯆꯥꯎꯔꯗꯤ ꯑꯩꯈꯣꯏ ꯃꯁꯦꯜ ꯂꯧꯅꯁꯤꯦꯀꯣ ꯍꯥꯏꯕꯅꯦꯕ ꯑꯗ ꯑꯗꯣ ꯃꯁꯦꯟ ꯊꯨꯡꯅꯁꯤ ꯈꯣꯠꯁꯤ ꯍꯥꯏꯔ ꯂꯩꯑꯦ ꯑꯗ ꯑꯩꯅ ꯍꯣꯏꯅꯦ ꯑꯗꯨ ꯑꯗꯨꯃꯥꯏꯅ ꯇꯧꯗ꯭ꯔꯗꯤ ꯑꯗꯨꯃꯥꯏꯅ ꯇꯧꯔꯗꯤ ꯍꯦꯟꯅ ꯅꯨꯡꯁꯤꯔꯅꯤꯅ ꯑꯗꯨꯃꯥꯏꯅ ꯇꯧꯁꯦ ꯈꯣꯠꯁꯦ ꯍꯥꯏꯕꯒꯤ ꯃꯥꯏ ꯅꯨꯄꯥꯈꯣꯏ ꯁꯣꯏ ꯂꯣꯏꯅ ꯍꯣꯏ ꯍꯣꯏ ꯍꯥꯏꯕꯅꯦꯕ ꯑꯗꯨ ꯏꯃꯅꯕꯤꯗꯣ ꯉꯟꯅ ꯑꯇꯣꯞꯄꯗ ꯄꯥꯟꯊꯣꯛꯈ꯭ꯔꯦ ꯇ ꯑꯣꯏꯔꯁꯨ ꯈꯨꯟꯕꯨꯗꯤ ꯄꯥꯜꯂꯦ
ꯑꯣ
ꯏꯃꯥꯟꯅꯕꯤ ꯑꯃ ꯏꯃꯥꯟꯅꯕ ꯑꯃ ꯁꯤꯕꯥꯥꯏ ꯆꯠꯄꯗꯣ
ꯎꯝ
ꯑꯗꯨ ꯅꯨꯄꯥꯅꯁꯨ ꯃꯔꯛꯇꯗꯤ ꯑꯗꯨꯝ ꯃꯦꯁꯦꯖꯇ ꯊꯥꯔꯒ ꯅꯪ ꯉꯥꯏꯕꯗꯤ ꯉꯝꯒꯦꯔꯣꯒ ꯊꯥꯔꯛꯄꯅꯦ
ꯑꯥ
ꯅꯨꯡꯕꯨꯗꯤ ꯑꯗꯨꯝ ꯅꯨꯡꯁꯤꯖꯦꯗ ꯃꯇꯝ
ꯍꯥꯏꯕꯗꯤ ꯍꯥꯏꯕꯗꯤ ꯅꯣꯏꯗꯤ ꯑꯉꯥꯡ ꯑꯣꯏꯔꯤꯕꯅꯤꯅꯣꯀꯣ ꯅꯪꯒꯤ ꯈꯣꯟꯗꯣ ꯈꯔ ꯂꯩꯊꯧ
ꯍꯣꯏꯅꯦ
ꯍꯥꯏꯠꯊꯔꯕꯣ ꯑꯣ ꯌꯥꯔꯦ ꯎꯈꯂꯦ ꯍꯧꯖꯤꯛ ꯌꯥꯔꯦ ꯌꯥꯔꯦ ꯑꯁ ꯅꯨꯡꯁꯤ ꯂꯥꯛꯑꯦ
ꯅꯣꯏꯔꯣꯝꯁꯦ ꯌꯥꯝ ꯅꯨꯡꯉꯥꯏꯌ ꯃꯥꯜꯂꯦ ꯎꯆꯦꯛꯀꯨꯝꯕ ꯍꯣꯏ ꯀꯔꯤꯒꯨꯝꯕ ꯀꯟꯅ ꯈꯣꯡ ꯂꯩꯌꯦꯦ ꯎꯝ
ꯍꯣꯏ
ꯅꯨꯡꯁꯤꯕꯅꯦ
ꯀꯋꯥꯔ
ꯍꯥꯏꯕꯗꯤ ꯀ꯭ꯋꯥꯛ ꯍꯥꯏꯕꯅꯦꯀ
ꯑꯣ ꯀꯋꯥ ꯀꯨꯝꯕꯥ ꯑꯗꯨꯒ ꯌꯨꯝꯒꯤ ꯌꯦꯟ ꯑꯗꯨꯒ ꯍꯥꯏꯕꯗꯤ ꯑꯁꯤ ꯀꯩꯕꯣ ꯍꯣꯏ ꯑꯗꯨꯒꯤ ꯎꯆꯦꯛ ꯃꯌꯥꯝ ꯑꯩ ꯄꯦꯦꯦ ꯄꯦ ꯅꯨꯡꯇꯤꯒꯤꯀꯣ ꯑꯩ ꯍꯧꯖꯤꯛ ꯍꯥꯏꯕꯒ ꯆꯞ ꯃꯥꯟꯅꯅ ꯉꯥꯛꯊꯣꯛꯑ ꯇꯥꯏ
ꯅꯨꯡꯁꯤꯕꯅꯦ ꯍꯣꯏ ꯎꯆꯦꯛꯒꯨꯝꯕ ꯂꯩ ꯑꯩꯈꯣꯏꯗꯤ ꯆꯤꯡꯗꯣ ꯊꯥꯏ ꯑꯅ ꯑꯩꯈꯣꯏ ꯑꯉꯥꯡ ꯑꯣꯏ ꯇꯥꯕ꯭ꯔꯣ
ꯎꯝ ꯇꯥꯏꯌꯦ
ꯊꯥꯏꯅ ꯑꯉꯥꯡ ꯑꯣꯏꯔꯤꯉꯩꯗꯗꯤꯀꯣ ꯌꯨꯝꯗ ꯑꯗꯨꯝ ꯇꯨꯃꯤꯟꯅ ꯐꯝꯕꯁꯦ ꯍꯣꯏ ꯏꯃꯥ ꯀꯣꯏ ꯂꯣꯏꯅ ꯆꯠꯈꯤꯕ ꯃꯇꯨꯡꯗ ꯐꯝꯕꯁꯦ ꯌꯨꯝ ꯎꯆꯦꯛꯀꯨꯝꯕ ꯈꯣꯡꯕ ꯇꯥꯏꯌꯦꯕꯀꯣ ꯑ ꯅꯨꯡꯁꯤꯁꯨ ꯌꯥꯝꯅ ꯅꯨꯡꯁꯤꯕ ꯏꯪꯅ ꯁꯤꯜꯂꯛꯄꯅꯦꯕ ꯍꯧꯖꯤꯛ ꯥꯟꯙꯤ ꯑꯩꯈꯣꯏ ꯆꯤꯡꯁꯨ ꯆꯤꯡ ꯃꯥꯟꯗ꯭ꯔꯦ ꯌꯦꯟ ꯑꯗꯨ ꯅꯠꯇꯕ ꯎꯇꯤꯒꯨꯝꯕ ꯃꯆꯨ ꯈꯣꯡ ꯃꯁꯨꯨ ꯄꯥꯛ ꯇꯥꯗ꯭ꯔꯦ ꯍꯥꯏꯕꯗꯤ ꯍꯧꯖꯤꯛꯀꯥꯟꯗꯤ ꯃꯤꯅꯁꯨ ꯈꯔ ꯍꯥꯠꯄ ꯈꯣꯠꯄ ꯇ ꯀꯣ
ꯍ ꯍꯣ ꯍꯣ ꯍꯣꯏꯨꯝꯃꯦꯨꯝꯃꯦꯣꯏ
ꯁꯤ ꯌꯥꯝꯅ ꯍꯣꯡꯈ꯭ꯔꯦ
ꯍꯍꯣꯏ ꯑꯩꯈꯣꯏꯔꯣꯝꯗꯁꯨ ꯍꯧꯖꯤꯛꯀꯥꯟꯗꯤ ꯆꯤꯡ ꯍꯥꯏꯅꯤꯡꯉꯥꯏ ꯂꯩꯇ꯭ꯔꯦ ꯍꯥꯏꯕꯗꯤ ꯍꯧꯖꯤꯛꯀꯤ ꯂꯣꯏꯅ ꯎ ꯍꯥꯏꯕꯗꯤ ꯍꯥꯟꯅ ꯂꯧꯒꯨꯝꯕ ꯇꯧꯔꯝꯕꯗꯣ ꯍꯧꯖꯤꯛꯇꯤ ꯂꯩꯄꯥꯛ ꯉꯥꯛꯇ ꯑꯣꯏꯈ꯭ꯔꯦ
ꯑꯗꯨꯅꯦ
ꯑꯗꯨ ꯍꯧꯖꯤꯛꯀꯤ ꯂꯣꯏꯅ ꯍꯥꯏꯕꯗꯤ ꯎ ꯄꯥꯕꯤ ꯑꯆꯧ ꯑꯆꯧꯕꯗꯣ ꯍꯧꯖꯤꯛꯇꯤ ꯂꯣꯏꯅ ꯃꯤꯅ ꯂꯣꯏꯅ ꯂꯧꯈ꯭ꯔꯦ ꯦꯕ ꯂꯣꯏꯅ ꯈꯥꯏꯗꯣꯛꯈ꯭ꯔꯦ ꯃꯤꯅ ꯑꯗꯨꯒꯤ ꯍꯧꯖꯤꯛꯇꯤ ꯀꯩꯁꯨ ꯂꯩꯇ꯭ꯔꯕꯅꯦ ꯑꯗꯨ ꯆꯤꯡꯗ ꯑꯣꯏꯔꯁꯨ ꯀꯣ ꯅꯍꯥꯟꯗꯤ ꯍꯦꯟꯖꯥꯡ ꯅꯥꯄꯤꯒꯨꯝꯕ ꯌꯥꯝ ꯍꯤꯛꯄ ꯆꯠꯂꯦꯅ ꯍꯣꯏ ꯃꯇꯝꯗꯗꯤ ꯍꯥꯏꯕꯗꯤ ꯎꯁꯣꯏꯒꯨꯝꯕ ꯀꯔꯤ ꯀꯔꯤꯔꯥ ꯑꯗꯨꯝ ꯂꯐꯨꯊ꯭ꯔꯣꯒꯨꯝꯕ ꯀꯣ ꯍꯥꯟꯅꯗꯤ ꯂꯐꯨ ꯊ꯭ꯔꯣꯒꯨꯝꯕꯁꯤ ꯌꯥꯝ ꯊꯤꯕ ꯌꯥꯝ ꯀꯕꯅꯦ ꯑꯗꯨ ꯃꯅꯥ ꯑꯃꯁꯨ ꯂꯩꯕꯗꯥꯏꯗꯤ
ꯃꯅꯤꯡꯂꯣꯝꯗ ꯈꯔ ꯉꯧ ꯍꯣꯏ ꯍ
ꯑꯗꯨꯒꯨꯝꯕ ꯂꯧꯕ ꯆꯠꯂꯝꯕꯅꯦ ꯑꯁ ꯍꯧꯖꯤꯛꯇꯤ ꯆꯠꯇ꯭ꯔꯦꯗ ꯍꯧꯖꯤꯛꯇꯤ ꯂꯩꯗꯧ ꯃꯥꯟꯗ꯭ꯔꯦꯗ
ꯍꯣꯏ ꯑꯩꯈꯣꯏꯁꯨ ꯊꯥꯏꯅ ꯂꯐꯨ ꯊ꯭ꯔꯣꯛꯑꯣꯗꯣ
ꯎꯝ
ꯑꯗꯨꯒꯨꯝꯕ ꯍꯣꯏ ꯑꯣꯛꯀꯤꯒꯨꯝꯕꯀꯣ ꯑꯣꯀꯦꯒꯨꯝꯕꯆꯤꯕꯆꯥ ꯑ ꯑꯩꯈꯣꯏꯗꯤ ꯊꯤꯗꯕ ꯂꯩꯇꯦ ꯆꯤꯡꯗ ꯂꯩꯕꯨꯅꯤꯅ ꯀꯣ ꯑ ꯆꯥꯛ ꯑ ꯊꯥꯏꯅꯗꯤ ꯆꯥꯛ ꯃꯤꯅ ꯆꯦꯡ ꯑ ꯂꯍꯥꯎ ꯂꯣꯏꯕ ꯃꯇꯝꯗ ꯈꯔ ꯈꯔ ꯇꯥꯔꯝꯕꯒꯨꯝꯕꯗꯣ ꯑꯗꯨꯁꯨ ꯑꯩꯈꯣꯏꯗꯤ ꯀꯧꯇꯥ ꯑꯃ ꯄꯥꯏꯔ ꯆꯠꯄꯁꯨ ꯌꯥꯎꯋꯦ ꯑꯕꯣꯛꯅ ꯆꯠꯂꯣ ꯍꯥꯏꯌꯦꯕꯀꯣ ꯑꯗꯨꯝ ꯄꯤꯔꯨꯛ ꯈꯣꯛꯄꯗꯣ ꯄꯤꯔꯨꯛ ꯄꯄꯒꯤ ꯑꯣꯏꯅ ꯑꯗꯨꯝ ꯆꯠꯂꯒ ꯆꯠꯂꯦ ꯑꯗꯣ ꯃꯤꯅ ꯑꯂꯨꯒꯨꯝꯕ ꯑ ꯂꯧꯊꯣꯛꯄ ꯂꯣꯏꯕꯗꯤꯡꯒꯤ ꯂꯦꯝꯍꯧꯕ ꯑꯅꯤꯒꯨꯝꯕꯁꯨ ꯈꯨꯠꯄꯠ ꯆꯠꯂꯦ ꯑ ꯅꯨꯡꯁꯤꯡ ꯃꯅ ꯆꯔꯤꯗꯤ ꯈꯜꯂꯒꯥ ꯑꯂꯨ ꯍꯄ ꯂꯣꯏ ꯉꯥꯟꯗ ꯀꯠꯄꯗꯣ
ꯅꯪꯒꯤ ꯕꯣꯂꯣꯡꯈ ꯂꯩ ꯊꯣ
ꯍꯣꯏ
ꯅꯟꯊꯔꯕꯣ
ꯅꯣꯏꯁꯨ ꯇꯧꯕ꯭ꯔꯗꯣ
ꯇꯧꯋꯦ ꯑꯩꯈꯣꯏꯅ ꯑꯩꯈꯣꯏ ꯈꯨꯟꯗ ꯅꯠꯇꯕ ꯑꯗꯨꯃꯛꯇꯤ ꯑꯩꯈꯣꯏ ꯑꯂꯨꯒꯤ ꯍꯥꯏꯕꯗꯤ ꯐꯪꯕꯗꯤ ꯑꯩꯈꯣꯏꯔꯣꯝꯗ ꯇꯧꯗꯦꯕ ꯂꯧ ꯑꯗꯨꯒꯤ ꯂꯧꯒꯨꯝꯕꯗꯤ ꯄꯥꯛ ꯇꯧꯒꯟꯗꯦꯕ ꯑꯩꯈꯣꯏ ꯈꯨꯟꯗ ꯑꯗꯨꯒ ꯑꯩꯈꯣꯏꯅ ꯍꯥꯟꯅ ꯑꯉꯥꯡ ꯑꯣꯏꯔꯤꯉꯩꯗ ꯁ꯭ꯀꯨꯜ ꯀꯥꯔꯝꯕ ꯑꯗꯨꯒꯤꯗꯣ ꯑꯗꯨ ꯂꯥꯏꯔꯤꯛ ꯇꯝꯕ ꯑꯗꯨ ꯑꯗꯨ ꯆꯠꯄ ꯑꯗꯨ ꯖꯒꯥꯗꯣ ꯑꯗꯨꯔꯣꯝꯗꯗꯤ ꯃꯣꯏꯁꯦ ꯑꯥꯂꯨꯁꯦ ꯌꯥꯝ ꯊꯥꯏꯌꯦꯕ ꯑꯂꯨ ꯌꯥꯝ ꯊꯥꯏꯌꯦꯕ ꯑꯗꯨꯝ ꯑꯗꯨꯒ ꯃꯣꯏꯅ ꯍꯥꯏꯕꯗꯤ ꯈꯣꯛꯄ ꯂꯣꯏꯔꯦ ꯍꯥꯏꯔꯗꯤ ꯑꯩꯈꯣꯏꯅꯀꯣ ꯍꯥꯏꯕꯗꯤ ꯂꯥꯏꯔꯤꯛ ꯇꯝꯕꯁꯤ ꯑꯉꯥꯡꯁꯤꯡ ꯁꯤꯡꯤꯡ ꯌꯨꯝ ꯕꯔꯥ ꯂꯩꯕꯕꯁꯤ
ꯎꯝ ꯇꯥꯏ ꯇꯥꯏ ꯇꯥꯏ ꯇꯥꯏ
ꯑꯉꯥꯡ ꯌꯨꯝ ꯕꯔꯥ ꯂꯩꯕꯁꯤꯡ ꯑꯩꯈꯣꯏ ꯑꯩꯈꯣꯏꯁꯤꯡꯁꯦ ꯑꯩꯈꯣꯏ ꯃꯤ ꯈꯔ ꯂꯩꯔꯕ ꯃꯣꯏ ꯃꯤ ꯃꯉꯥ ꯇꯔꯨꯛ ꯂꯩꯌꯦ ꯑꯩꯈꯣꯏ ꯁ꯭ꯀꯨꯜ ꯀꯥꯕ ꯂꯣꯏꯔꯗꯤꯀꯣ ꯁ꯭ꯀꯨꯜ ꯁꯨꯇꯤ ꯊꯥꯔꯗꯤ ꯑꯩꯈꯣꯏꯁꯦ ꯆꯦꯔ ꯑꯃ ꯑꯃ ꯄꯥꯏꯔꯒ ꯀꯣ ꯆꯦꯔꯪ ꯑꯃ ꯑꯃ ꯄꯥꯏꯔꯅꯤ ꯆꯦꯔꯥꯡ ꯑꯃ ꯄꯥꯏꯔꯒ ꯂꯧꯕꯨꯛꯇꯣ ꯃꯣꯏꯗꯤ ꯂꯧꯕꯨꯛ ꯍꯥꯏꯁꯦ ꯌꯥꯝ ꯑꯗꯨꯝ ꯃꯊꯛ ꯀꯥꯕꯤ ꯅꯠꯇꯦꯕ ꯃꯈꯥꯗꯅꯦꯕ ꯁꯣꯔꯣꯛꯀꯤ ꯃꯈꯥꯗꯅꯦꯕ ꯍꯥꯏꯕꯗꯤ ꯆꯦꯔꯪ ꯑꯃ ꯑꯃ ꯕꯥꯥꯏꯔꯒꯀꯣ ꯑꯃꯨꯛ ꯍꯧ ꯆꯠꯇꯣꯏꯅꯦ
ꯇꯋꯦ ꯌꯥ ꯑꯩꯈꯣꯏꯁꯨ ꯌꯥꯝ ꯅꯨꯡꯁꯤꯌꯦ ꯑꯗꯨ ꯃꯇꯝꯗꯣ
ꯍꯥꯏꯕꯗꯤ ꯃꯣꯏꯗꯤ ꯑꯂꯨ ꯒꯤ ꯍꯥꯏꯕꯗꯤ ꯂꯧꯗꯣ ꯌꯥꯝ ꯆꯥꯎꯕꯅꯤꯅꯀꯣ ꯂꯧ ꯄꯨꯨꯛꯇ ꯇꯧꯕꯅꯤꯅ ꯃꯣꯏꯗꯤ ꯑꯗꯨ ꯌꯥꯝ ꯆꯥꯎꯗꯧꯕꯅꯤꯅ ꯑꯩꯈꯣꯏꯁꯦ ꯃꯣꯏꯅ ꯍꯥꯏꯕꯗꯤ ꯀꯣꯛꯄ ꯂꯣꯏꯕ ꯀꯥꯟꯗ ꯑꯩꯈꯣꯏꯁꯦ ꯃꯊꯪ ꯃꯊꯪ ꯃꯊꯪ ꯃꯊꯪ ꯆꯠꯇꯣꯏꯅꯦ ꯉꯁꯤꯁꯦ ꯍꯥꯏꯕꯗꯤ ꯀꯃꯥꯏꯅ ꯇꯧꯏꯤ ꯍꯥꯏꯕꯗꯤ ꯑꯁꯤ ꯍꯞꯇꯥꯁꯦ ꯑꯁꯤ ꯍꯞꯇꯥꯁꯦ ꯑꯁꯨꯛꯐꯥꯎ ꯇꯧꯈ꯭ꯔꯦ ꯃꯊꯪꯗ ꯃꯊꯪꯗ ꯑꯁꯤꯗꯒꯤ ꯇꯧꯔꯁꯦꯅ ꯑꯃꯨꯛ ꯆꯠꯄꯅꯦ ꯑꯗꯨ ꯑꯣ ꯍꯥꯏꯕꯗꯤ ꯑꯗꯨꯐꯥꯎ ꯐꯪꯉꯦꯕ ꯍꯣꯏ
ꯑꯣ ꯌꯥꯝ ꯌꯥꯝ ꯐꯪꯉꯦꯕ ꯑꯩꯈꯣꯏꯁꯨ ꯄ꯭ꯂꯥꯁꯇꯤꯛ ꯄꯥꯏꯔ ꯍꯦꯛ ꯆꯠꯂꯦꯕꯀꯣ ꯅꯣꯡꯃꯁꯨ ꯏꯃꯥꯟꯅꯕꯤꯁꯦ ꯊꯔꯣꯏ ꯈꯨꯟꯕꯗꯣ ꯌꯥꯝ ꯑꯝꯕꯝꯕꯩ ꯃꯥꯜꯕꯤꯔꯛꯑꯦꯕ ꯑꯗꯨꯗ ꯃꯤꯒꯤ ꯂꯧꯕꯨꯛꯇ ꯍꯥꯏꯗꯤ ꯂꯗꯧꯔꯦ ꯊꯔꯣꯏ ꯈꯨꯟꯕ ꯌꯥꯗꯦꯅ ꯑꯗ ꯍꯧꯗꯨꯁꯨ ꯀꯩꯅꯩꯅꯣ ꯃꯇꯝꯗꯅꯦ ꯑꯩ ꯑꯗꯨ ꯃꯇꯝꯗ ꯊꯔꯣꯏ ꯈꯨꯟꯕ ꯆꯠꯂꯦꯕ
ꯍꯧꯖꯤꯛꯇꯤ ꯍꯣꯏ ꯍꯣꯏ ꯍꯧꯖꯤꯛꯇꯤ ꯊꯔꯣ ꯈꯨꯟꯕ ꯃꯇꯝꯁꯨ ꯑꯣꯏꯈ꯭ꯔꯦꯅꯦ ꯂꯧꯕ ꯃꯇꯝꯅꯤꯅꯀꯣ
ꯃꯄꯨꯅ ꯇꯥꯟꯕꯅꯦ ꯑꯩꯁ ꯆꯦꯟꯕꯗ ꯁꯤꯒꯦ ꯇꯑꯣꯅꯦ ꯍꯥꯏꯗꯤ ꯂꯧꯗꯣ ꯂꯤꯡꯕ ꯂꯣꯏꯕꯗ ꯉꯥꯏꯔꯦꯕ ꯑꯣ ꯍꯧꯕꯗꯣ ꯈꯔ ꯍꯧꯕ ꯀꯥꯟꯗ ꯑꯩꯈꯣꯏꯅ ꯂꯧꯕꯨꯛꯇ ꯆꯪꯉꯒ ꯊꯥꯔꯣꯏꯏ ꯈꯨꯠ ꯂꯨꯕꯒꯤꯀꯣ
ꯎꯝ
ꯎ ꯆꯦꯟꯕꯁꯤꯗꯤ ꯈꯜꯂꯒ
ꯍꯣꯏ ꯐꯗꯤ ꯐꯠꯇꯕꯅꯦ ꯍꯥꯏꯕꯗꯤ ꯃꯣꯏꯗ ꯅꯣꯏ ꯃꯣꯏꯅ ꯂꯤꯡꯕ ꯂꯧ ꯂꯤꯡꯕꯁꯤꯡꯗꯣ ꯂꯣꯏꯅ ꯍꯥꯏꯕꯗꯤ ꯑꯩꯈꯣꯏꯅ ꯍꯥꯠꯄꯅꯦꯕ ꯍꯥꯏꯕꯗꯤ ꯍꯥꯏꯕꯗꯤ ꯑꯩꯈꯣꯏ ꯈꯣꯡꯅ ꯅꯦꯠꯂꯦꯅ
ꯍꯅꯦ
ꯑꯗꯨꯒꯤꯅꯤꯅꯦ ꯃꯣꯏꯁꯨ ꯆꯩꯔꯤꯗꯨꯁꯨ
ꯅꯨꯡꯁꯤꯌꯦꯗ ꯑꯩꯗꯤ ꯈꯜꯂꯒꯀꯣ
ꯎꯝ
ꯖꯒꯣꯠ ꯆꯥꯕꯗꯤ ꯇꯧꯗꯕ ꯃꯥꯜꯂꯦ ꯑꯗꯨꯝ ꯖꯥꯠ ꯖꯥꯠ ꯊꯔꯣꯏ ꯈꯨꯟꯕꯨꯛ ꯆꯠꯂ ꯑꯩꯗꯤ ꯍꯧꯖꯤꯛ ꯑꯂꯨ ꯈꯣꯠꯄꯗꯣ
ꯎꯝ
ꯑꯗꯨ ꯈ꯭ꯋꯥꯏꯁꯦ ꯀꯥꯎꯕ ꯉꯝꯗꯕꯅꯦꯗꯤ ꯃꯔꯛꯇꯗꯤ ꯌꯥꯝ ꯆꯥꯎꯕ ꯐꯪꯉ ꯀꯌꯥꯃꯨꯛ ꯍꯔꯥꯎꯔꯥ ꯈꯜꯂꯣ
ꯍꯣ ꯍꯣ ꯍꯣ ꯑꯆꯕ ꯐꯪꯉꯗꯤ ꯀꯩ ꯑꯩ ꯑꯆꯧꯕ ꯐꯪꯉꯦꯅ ꯍꯥꯏꯅꯕ
ꯑ ꯍꯔꯥꯎꯥꯎ ꯃꯅꯦ
ꯅꯣꯏꯗꯤ ꯑꯩꯈꯣꯏ ꯑꯩꯈꯣꯏ ꯂꯣꯏꯕ ꯃꯇꯨꯡꯗꯅꯦꯕꯣꯏ ꯅꯣꯏ ꯂꯥꯛꯏꯔꯣ
ꯍ
ꯈꯜꯂꯗꯤ ꯏꯀꯥꯏꯕ ꯀꯥꯏꯕ ꯅꯨꯡ ꯅꯨꯡꯁꯤꯌꯦ ꯏꯀꯥꯏꯁꯨ ꯏ ꯀꯥꯏꯔꯦ
ꯑꯗꯨꯅꯦ ꯑꯂꯨꯗꯣ ꯈꯤꯇꯪꯒꯤꯗꯃꯛꯅꯦꯕ
ꯑꯩꯈꯣꯏꯅ ꯋꯥꯅ ꯆꯠꯂꯤ ꯑꯗꯣ ꯍꯦꯛ ꯁꯨꯇꯤ ꯍꯥꯏꯕꯗꯤ